ꯍꯜꯂꯣ ꯀꯩꯗꯧꯔꯤꯒꯦ
ꯂꯧꯕꯨꯛ ꯆꯠꯂꯤꯌꯦ ꯫
ꯎꯝ ꯂꯧ ꯌꯦꯡꯉꯤꯔꯣ ꯁꯦꯝꯗꯣꯏꯔꯣ
ꯏꯁꯤꯡ ꯐꯥꯠꯄ ꯆꯠꯂꯤꯅꯦ ꯐꯨꯟꯒꯤꯕꯒꯤ ꯫
ꯏꯁꯦ ꯑꯩ ꯗꯨꯀꯥꯟ ꯂꯩꯌꯦ ꯫
ꯎꯝ
ꯀꯩꯅꯣꯗꯤ ꯂꯧꯗꯤ ꯐꯖꯅ ꯍꯧꯕ꯭ꯔꯥ
ꯂꯧꯁꯦ ꯍꯧꯖꯤꯛ ꯏꯁꯤꯡ ꯐꯥꯠꯄꯗ ꯉꯥꯏꯃꯤꯅ ꯈꯪꯕ ꯉꯝꯗ꯭ꯔꯤ ꯑꯗꯣ ꯈꯔ ꯈꯔꯕꯨꯗꯤ ꯍꯧꯋꯦ ꯫ ꯂꯟꯗꯧꯔꯤꯕ꯭ꯔꯥ ꯀꯨꯡꯗꯧꯔꯤꯕ꯭ꯔꯥ ꯈꯪꯗꯦ ꯈꯔꯗꯤ ꯂꯥꯟꯗꯥꯗꯤ ꯇꯥꯗꯧ ꯃꯥꯜꯂꯦ ꯫
ꯑꯩꯈꯣꯏꯗꯤ ꯑꯇꯣꯡꯕꯗ ꯌꯥꯝ ꯀꯨꯡꯉꯦ ꯍꯥꯏꯕ ꯄꯥꯎ ꯇꯥꯏ ꯫
ꯅꯣꯏ ꯀꯗꯥꯏꯋꯥꯏꯗꯅꯣ ꯑꯩꯈꯣꯏꯒ ꯅꯛꯅꯖꯔꯣ ꯫
ꯅꯣꯏꯒ ꯅꯛꯅꯗꯦ ꯅꯣꯏ ꯄꯨꯡꯀꯣꯛ ꯅꯠꯇ꯭ꯔꯣ ꯫
ꯄꯨꯡꯒꯣꯡ ꯀꯧꯕ꯭ꯔꯥ ꯈꯪꯗꯦ ꯁꯂꯝꯒꯤ ꯍꯩꯀꯨ ꯄꯥꯝꯕꯤ ꯑꯃ ꯍꯧꯕꯗꯣ ꯫ ꯌꯦꯅꯥꯝꯃꯨ ꯍꯣꯏꯒꯤ ꯎꯊꯨꯝꯍꯣꯏꯒꯤꯒ ꯂꯧꯒ ꯂꯩꯕꯗꯣ ꯫
ꯍꯣꯏ ꯍꯣꯏ ꯑꯗꯥꯏꯗꯣ ꯎꯝ ꯄꯨꯡꯒꯣꯡ ꯍꯥꯏꯕꯅꯦ ꯑꯗꯥꯏꯗ ꯫ ꯑꯣ ꯑꯈꯣꯏꯒꯤꯅ ꯁꯣꯝꯗ ꯈꯔ ꯆꯠ ꯊꯔꯒ ꯈꯔ ꯂꯥꯞꯅꯔꯦ ꯅꯣꯏꯒ ꯑꯩꯈꯣꯏꯒ ꯫
ꯅꯣꯏ ꯇꯥ ꯍꯦꯔꯣꯖꯤꯠꯀꯤ ꯂꯩꯕꯗꯨꯕꯨꯗꯤ ꯈꯪꯉꯦꯕ ꯑꯩꯈꯣꯏ ꯃꯊꯛ ꯈꯔ ꯀꯥꯈꯠꯂ ꯂꯧ ꯁꯪꯉꯝ ꯑꯅꯤ ꯃꯨꯛ ꯂꯩꯔꯒ ꯂꯩꯕꯁꯦ ꯅꯣꯏꯒꯤꯗꯤ ꯈꯪꯗꯦ ꯫
ꯎꯝ ꯑꯩꯈꯣꯏꯅꯗꯣꯝ ꯆꯠꯊꯗꯣꯏꯕ ꯈꯔ ꯆꯠꯊꯔꯒ ꯈꯔ ꯄꯩꯔꯞꯅ ꯂꯩꯗꯣꯏꯕ ꯫
ꯎꯝ
ꯌꯥꯝ ꯀꯨꯡꯉꯦ ꯍꯥꯀꯨꯝ ꯃꯄꯥꯟ ꯃꯄꯥꯟꯗꯣ ꯌꯥꯝ ꯍꯧꯗꯦꯅ ꯑꯩꯈꯣꯏꯅꯨꯄꯥ ꯇꯞ ꯇꯥꯏ ꯍꯨꯟꯖꯤꯜꯂꯝꯃꯤꯍꯦ
ꯅꯣꯏ ꯀꯩ ꯐꯧ ꯊꯥꯏꯅꯣ
ꯑꯗꯨꯒꯤꯗꯣ ꯃꯦꯟꯃꯥꯔꯗꯨꯔ ꯈꯪꯗꯤꯌꯦ
ꯅꯦꯃꯥꯔ ꯍꯥꯏꯕ ꯅꯠꯇ꯭ꯔꯣ ꯅꯣꯏ ꯌꯥꯝ ꯊꯅꯕꯗꯣ ꯀꯅꯥꯝꯇ ꯑꯣꯛꯇꯔꯣ ꯐꯧ
ꯐꯪꯗꯦ ꯑꯩ ꯃꯦꯝꯃꯥꯗꯣ ꯄꯥꯠꯇ ꯊꯥꯏꯌꯦ ꯑꯩꯒꯤ ꯑꯇꯣꯡꯕꯗꯨꯗꯤ ꯊꯥꯟꯅꯕ꯭ꯔꯥ ꯈꯪꯗꯦ ꯑꯇꯣꯡꯕꯗꯗꯤ ꯂꯧꯗꯨ ꯌꯥꯝ ꯊꯦꯡꯉꯦ ꯍꯥꯏꯕꯅꯦꯕ ꯑꯗꯨꯗꯣ ꯊꯦꯡꯕꯅꯤꯅ ꯑꯩꯅ
ꯑꯩꯈꯣꯏꯁꯨ ꯂꯧ ꯌꯥꯏꯗꯣ ꯊꯦꯡꯗꯗꯤ ꯌꯥꯔꯣꯏꯅ ꯑꯊꯦꯡꯕ ꯊꯥꯁꯦꯅ ꯍꯥꯀꯨꯝ ꯊꯣꯏꯕꯤ ꯊꯥꯕꯗꯣ ꯀꯦꯝꯃꯦꯕ
ꯍꯣꯏ ꯅꯣꯏ ꯒꯥꯔꯤ ꯁꯪꯐꯝꯝ ꯂꯩꯇꯕꯗꯣ ꯇꯧꯕꯅꯦꯕ ꯌꯥꯝ
ꯍꯣꯏ ꯍꯣꯏ ꯊꯣꯏꯕꯤ ꯊꯣꯏꯕꯤꯗꯤ ꯀꯩꯅꯣ ꯇꯧꯋꯤꯗꯅ ꯉꯜꯂꯤꯗꯅ ꯉꯟꯕꯅꯤꯅ ꯂꯧ ꯌꯥꯏ ꯊꯥꯕꯗꯣ ꯀꯦꯝ ꯑꯦꯝꯃꯦꯕ
ꯑꯩ ꯇꯧꯔꯤꯅꯤꯅꯦ ꯃꯃꯥꯡꯗ ꯁꯤ ꯃꯃꯥꯡꯒꯤ ꯀꯩꯅꯣꯗꯣ ꯏꯁ ꯍꯨꯃꯥꯡꯗ ꯂꯕꯨꯛꯊꯣꯏꯅ ꯊꯣꯏꯕꯤ ꯊꯥꯖꯤꯟꯕ ꯊꯣꯏꯕꯤꯁꯦ ꯃꯨꯟꯖꯜꯂꯛꯛꯇꯗꯅ ꯆꯪꯐꯝ ꯂꯩ ꯐꯖꯅ ꯀꯦꯝꯃꯤꯅꯦ ꯀꯦꯝꯃꯀꯥꯟꯗ ꯀꯣꯛꯈꯤꯝꯅꯤ
ꯑꯗꯨ ꯀꯦꯝꯃꯅꯤꯅ ꯆꯦꯡꯗꯣ ꯐꯖꯗꯦꯕ ꯊꯣꯏꯕꯤ ꯊꯣꯏꯕꯤ ꯐꯖꯈ꯭ꯔꯕꯗꯣ ꯐꯖꯕ ꯋꯥꯠꯂꯦꯕ ꯍꯥꯏꯕ ꯀꯦꯝꯃꯝꯅꯤꯅ
ꯑꯗꯨ ꯃꯤꯅꯗꯤ ꯊꯣꯏꯕꯤꯁꯦ ꯇꯨꯏꯌꯦ ꯑꯩꯒꯤꯗꯤ ꯇꯨꯈꯤꯗ
ꯑꯗꯣ ꯇꯨꯏ ꯍꯥꯏꯅ ꯑꯩꯈꯣꯏꯁꯨ ꯇꯨꯗꯤ
ꯇꯨꯔꯤ ꯃꯤꯅ ꯇꯨꯏ ꯇꯨꯏ ꯍꯥꯏ ꯑꯗꯣ ꯀꯗꯥꯏ ꯇꯨꯔꯤꯅꯣ ꯈꯪꯗꯦ ꯇꯨ
ꯇꯨꯏ ꯇꯨꯏ ꯍꯥꯏ ꯀꯥꯏ ꯇꯣꯔꯤꯅꯣ ꯁꯤ ꯕꯣꯔꯅ
ꯑꯗꯣ ꯃꯥꯗꯤ ꯌꯥꯝ ꯀꯨꯡꯉꯒꯗꯤ ꯇꯨꯁꯨ ꯇꯨꯗꯦ ꯍꯥꯏ ꯑꯗꯣ ꯐꯤꯕꯤꯗꯤ ꯄꯨꯡꯉꯤꯒꯩ ꯌꯥꯏ ꯍꯥꯏꯕ
ꯎꯝ ꯈꯪꯗꯦ ꯇꯨꯗꯦ ꯑꯩꯈꯣꯏꯖꯨ ꯑꯩꯈꯣꯏꯁꯨ ꯇꯨꯗꯦ ꯃꯌꯥꯝꯅ ꯂꯣꯏ ꯇꯣꯏ ꯊꯨꯕꯤ ꯇꯨꯕꯅꯤ ꯇꯨꯒꯅꯤ ꯑꯩ ꯑꯩꯈꯣꯏꯅ ꯑꯩ ꯃꯃꯥꯡꯗ ꯆꯍꯤ ꯑꯅꯤꯔꯛ ꯁꯨꯔꯦꯕ ꯊꯥꯒꯤꯗ ꯃꯃꯥꯡꯗ ꯑꯃꯨꯛꯀ ꯑꯗꯨ ꯑꯗꯣꯝꯗ ꯑꯃꯨꯛꯀ ꯑꯝ ꯐꯣꯛ ꯇꯨꯗꯦ ꯍꯥꯏꯕꯗ ꯑꯗꯨ
ꯇꯨꯗꯦ
ꯑꯗꯨ ꯃꯣꯏꯅꯗꯤ ꯑꯥ ꯇꯨꯏ ꯇꯨꯏꯅ
ꯎꯝ
ꯑꯦ ꯑꯥꯗ ꯑꯥꯗ ꯑꯥꯗ ꯍꯨꯜꯂꯤꯕ ꯂꯧꯗꯨꯗꯤ ꯀꯩ ꯂꯧꯅꯣ
ꯑꯥ ꯀꯩꯅꯣ ꯄꯥꯠꯀꯤꯗꯨꯔꯣ ꯑꯗꯨ ꯅꯪꯒꯤ ꯑꯥ ꯄꯥꯠ ꯄꯥꯠꯀꯤꯗꯣ ꯀꯩꯅꯣꯒ ꯀꯔꯤ ꯅꯣꯏꯒꯤ ꯅꯥꯀꯜ ꯑꯗꯨꯒ
ꯑꯗꯒꯤ ꯃꯀꯟ ꯂꯩꯃꯒ ꯑꯌꯥꯡ ꯂꯩꯃꯒ ꯑꯣꯏꯔꯝꯒꯅꯤ
ꯇꯟꯗꯨꯕꯨ ꯆꯥ ꯍꯥꯎꯕ꯭ꯔꯣ
ꯍꯥꯎꯇꯤꯌꯦ ꯈꯪꯗꯦ ꯑꯩꯈꯣꯏ ꯐꯧꯗꯤ ꯌꯥꯎꯁꯜꯂꯨꯔꯀꯥꯟꯗ ꯌꯥꯝ ꯇꯟ ꯇꯟꯅ ꯁꯥꯔꯤꯃꯤꯅꯦ ꯑꯗꯣ
ꯃꯀꯟ ꯆꯥꯎꯍꯥꯎꯗꯦ ꯍꯥꯏꯕ ꯑꯩꯒꯤꯗꯤ ꯄꯥꯠꯀꯤꯗꯣ ꯃꯦꯝꯃꯥꯗꯣ ꯑꯣꯏ ꯊꯥꯏ ꯑꯥ ꯀꯩꯅꯣꯗꯣ ꯅꯣꯏꯒꯤ ꯀꯔꯤ ꯑꯗꯨꯗꯣ
ꯑꯗꯨꯅꯦ ꯃꯌꯥꯝꯅ ꯃꯀꯟ ꯆꯥꯛ ꯍꯥꯎꯇꯃꯤ ꯍꯥꯎꯇꯃꯤꯅ ꯀꯣꯟꯅ ꯐꯧꯗꯤ ꯂꯧꯁꯜꯂꯨꯔ ꯀꯥꯟꯗ
ꯍꯥꯎꯇꯦ ꯍꯥꯏꯅꯩꯕ ꯃꯀꯜꯗꯣ ꯁꯥ
ꯑ ꯑꯥ ꯁꯪꯒꯝ ꯑꯅꯤ ꯊꯥꯅꯦꯅ ꯂꯧꯔꯨꯕꯅꯦ ꯐꯧꯗꯤꯗꯣ
ꯑꯥ
ꯑꯗꯨꯒ ꯍꯥꯎꯇꯦ ꯍꯥꯏꯃꯜꯂꯛꯄꯗꯨꯗ ꯃꯌꯥꯝꯅ ꯑꯃ ꯃꯤꯉꯣꯟ ꯄꯤꯊꯣꯛꯈ꯭ꯔꯦ ꯑꯃꯇꯪꯅꯦ ꯊꯥꯔꯁꯦ
ꯑꯁ ꯆꯥꯛꯀ ꯍꯥꯎꯇꯗꯤ ꯇꯜꯂꯤꯗ
ꯑꯗꯨ‌ꯅꯦ ꯆꯥꯛ ꯍꯥꯎꯇꯣ ꯌꯥꯝ ꯇꯜꯂꯦꯕ ꯑꯗꯩ ꯆꯤꯡ ꯌꯦꯟꯗꯣ ꯑꯃꯨꯛ ꯌꯥꯂꯒ ꯆꯥꯁꯜꯂꯦꯀꯣ
ꯑꯥ
ꯑ ꯀꯌꯥ ꯌꯥꯗ ꯍꯥꯏ
ꯅꯗ ꯆꯥꯛꯍꯥꯎꯇꯗꯤ ꯐꯧꯗꯨꯁꯨ ꯇꯥꯏꯕꯗꯁꯨ ꯃꯤꯅ ꯂꯧꯕꯤꯌꯨ ꯌꯥꯗꯦ ꯍꯥꯏꯕ
ꯍꯣꯏ ꯑꯗꯨꯅꯦ ꯑꯌꯥꯡꯡꯂꯃꯗꯨꯅ ꯆꯥꯅꯕ ꯑꯣꯏꯔꯁꯦꯅ ꯊꯥꯔꯤꯕꯁꯤꯗ ꯑꯌꯥ ꯂꯩꯕꯥꯡꯒ ꯌꯥꯎꯕ
ꯑꯩꯁꯦ ꯃꯃꯥꯡꯗꯁꯨ ꯑꯍꯥꯎꯄ ꯉ ꯆ ꯊꯋꯥ ꯊꯣꯏꯕꯤꯒ ꯏꯡ ꯂꯩꯃꯒꯅꯦ ꯑꯗꯨꯅꯦ ꯆꯥꯏꯁꯦ ꯍꯧꯖꯤꯛ ꯑꯗꯣ ꯍꯟꯗꯛꯁꯨ ꯊꯣꯏꯕꯤꯒ ꯀꯩꯅꯣꯒ ꯊꯥꯡꯖꯤꯡꯒ ꯑꯌꯥꯡꯡꯂꯩꯃꯒ
ꯆꯄ ꯌꯥꯃꯤ
ꯑꯗꯨꯒ ꯅꯣꯏꯒꯤ ꯍꯧꯖꯤꯛꯀꯤ ꯑꯃ ꯀꯩꯅꯣꯗ ꯃꯦꯟꯃꯥꯔ ꯍꯥꯏꯕ꯭ꯔꯣ ꯇꯤꯔꯦ ꯍꯥꯏꯕ꯭ꯔꯣ
ꯃꯟꯗꯤꯔꯩ ꯍꯥꯏꯕ꯭ꯔꯥ ꯃꯦꯃꯥꯔ ꯍꯥꯏꯕ꯭ꯔꯥ ꯈꯪꯗꯦ ꯑꯋꯥ ꯑꯃꯥꯎ ꯍꯥꯏ ꯃ
ꯑꯗꯨꯕꯨꯗꯤ ꯍꯥꯎꯋꯦ ꯍꯥꯏꯕ ꯑꯗꯨꯕꯨꯗꯤ ꯍꯥꯎꯋꯦꯕ ꯑꯩ ꯅꯍꯟꯇ ꯆꯥꯔꯦꯕ ꯅꯣꯏꯒꯤ ꯀꯩꯅꯣꯗꯨꯕꯨꯗꯤ ꯃꯟꯗꯤꯔꯦ ꯑꯗꯨꯕꯨꯗꯤ ꯑ ꯑꯗꯨꯕꯨꯗꯤ ꯆꯥꯔꯦꯕ ꯃꯟꯗꯤꯔꯦ ꯑꯗꯨꯕꯨꯗꯤ
ꯎꯝ ꯆꯦꯡ ꯌꯥꯝ ꯐꯖꯩ ꯍꯥꯏꯅꯤ ꯑꯗꯨꯁꯨ
ꯌꯥꯝ ꯐꯖꯩ ꯑꯩ ꯅꯍꯥꯟ ꯐꯧꯗꯤꯔꯧꯕꯗꯣ ꯑꯩꯗꯩꯗ
ꯑꯝ
ꯀꯩꯅꯣ ꯈꯔ ꯂꯧꯊꯣꯛꯍꯧꯔꯦ ꯑꯗꯨꯒ ꯌꯦꯡꯕ ꯇꯛꯑꯒ ꯀꯦꯖꯤ ꯑꯅꯤ ꯑꯍꯨꯝꯃꯨꯛ ꯑꯗꯨꯗꯪ ꯊꯣꯡꯉ ꯆꯥꯕ ꯍꯥꯎꯋꯦꯕ
ꯑꯃ ꯑꯩꯈꯣꯏꯒꯤ ꯃꯣꯔꯦ ꯆꯦ ꯌꯥꯝ ꯐꯖꯕ ꯑꯃ ꯂꯩꯕꯗꯣ ꯑꯗꯨ ꯑꯣꯏꯔꯝꯗꯧ ꯃꯥꯜꯂꯦ
ꯍꯣꯡꯗꯤ
ꯃꯣꯔ ꯆ ꯌꯦꯦꯡ ꯈꯨꯠ ꯁꯥꯡ ꯇꯛꯀꯗꯕ ꯌꯥꯝ ꯐꯖꯕ ꯑꯃ ꯂꯩꯗꯥꯏꯅꯦ
ꯑꯥ
ꯑꯗꯨꯒꯤ ꯐꯥꯎꯗꯨꯔꯣ ꯈꯪꯗꯤ
ꯑꯣꯏꯔꯝꯒꯅꯤ ꯑꯩꯗꯤ ꯎꯗ꯭ꯣꯏꯅꯦ ꯅꯣꯏ ꯃꯣꯔꯦꯁꯦ ꯍꯥꯏꯗ
ꯑ ꯃꯣꯔꯦꯁꯦ ꯑꯩꯈꯣꯏꯗꯤ ꯎꯔꯦ ꯉꯥꯜꯂꯣ ꯌꯥꯎ ꯑꯩꯈꯣꯏ ꯌꯥꯝ ꯋꯥꯠꯂꯦꯕ ꯑꯩꯅ ꯃꯣꯔꯦ ꯆꯠꯂꯤꯉꯩꯗꯣ ꯑꯗꯩꯗ ꯌꯥꯝ ꯋꯥꯠꯂꯛꯑꯦꯕ ꯌꯥꯝ ꯐꯖꯩ ꯍꯥꯏꯕ ꯆꯦꯡꯗꯣꯅꯦ ꯇꯧꯔꯒ ꯈꯪꯗꯦ ꯆꯦꯡꯁꯨ ꯆꯝꯖꯣꯠ ꯃꯆꯪ ꯉꯥꯛꯇ ꯇꯧꯔꯒꯅꯦ
ꯎꯝ
ꯌꯥꯝꯐꯥꯖꯩ ꯍꯥꯏꯕ
ꯀꯌꯥꯝꯐꯛ ꯆꯠꯂꯣꯏꯗ꯭ꯔꯣ
ꯌꯥꯝ ꯐꯛꯇꯣ ꯆꯠꯁꯦꯅ ꯍꯥꯏꯕ ꯀꯔꯝ ꯀꯥꯟ ꯊ ꯃ ꯐꯗ
ꯑꯩꯣꯏ ꯏꯆꯤꯜ ꯏꯅꯥꯎꯒꯤ ꯗꯞꯇ ꯑꯗꯨꯝ ꯇꯣꯛꯑꯦꯅꯦ ꯅꯣꯏꯗꯤ ꯁꯪꯕꯧ ꯁꯥꯈꯔꯦ ꯑꯩꯈꯣꯏ ꯉꯪꯒꯤꯅ ꯗꯞ ꯇꯧꯔꯤꯉꯩ ꯀꯥꯟꯗ ꯁꯪꯕꯧꯁꯗꯦ
ꯑꯩꯈꯣꯏ ꯑꯩꯈꯣꯏ ꯁꯪ ꯁꯥꯔꯦ ꯍꯥꯏꯕꯅꯦ ꯎꯝ ꯑ ꯑ ꯁꯪꯗꯣ ꯈꯤꯇꯪ ꯁꯪꯗꯣ ꯈꯤꯇꯪ ꯆꯥꯎꯅ ꯁꯥꯎ ꯍꯥꯏꯔꯒ ꯄꯤꯛꯑ
ꯆꯥꯎꯋꯦꯍꯦ ꯑꯩꯈꯣꯏ ꯑꯩꯈꯣꯏꯒ ꯍꯥꯏꯅꯕꯗꯤ ꯅꯣꯏꯗꯣ ꯆꯥꯎꯋꯦ ꯆꯥꯎꯍꯧꯋꯦꯕ
ꯑꯩꯅ ꯅꯪ ꯇꯧ ꯀꯌꯥꯕꯨꯁꯨꯛꯀꯣ ꯆꯥꯅꯤꯡꯒꯦꯅ ꯑꯩꯈꯣꯏꯅ ꯕꯥ ꯀꯌꯥꯝ ꯆꯥꯎꯔꯒ ꯑꯩꯈꯣꯏꯅ ꯕꯥ ꯇꯧꯗꯦ
ꯆꯥꯎꯋꯦꯍꯦ ꯅꯪꯖꯨ ꯎꯈꯣꯡꯒꯗꯣ ꯌꯥꯝ ꯂꯤꯡꯅ ꯇꯧꯍꯧꯋꯤ
ꯎꯝ
ꯅꯣꯏꯁꯦ ꯍꯥꯟꯅ ꯁꯥꯈꯤꯕ ꯃꯐꯝꯗꯣ ꯑꯗꯨꯝ ꯁꯥꯥꯏꯅꯦꯗꯣ
ꯑꯥ ꯄꯥꯠꯂꯣꯝꯗ ꯁꯥꯕ꯭ꯔꯣ
ꯑꯥ ꯅꯪ ꯍꯥꯟꯅ ꯁꯥꯈꯤꯕ ꯑꯁꯣꯝ ꯋꯥꯡꯃꯔꯣꯝꯗ
ꯑꯩꯅ ꯁꯟꯖꯦꯜ ꯂꯣꯝꯗ ꯁꯥꯎꯀꯣ ꯀꯨꯝꯁꯤꯗꯤ ꯍꯥꯏꯔꯒ
ꯁꯟꯖꯦꯜꯂꯣꯡꯒꯤꯗꯣ ꯃꯣꯏꯅ ꯍꯟꯗꯛ ꯖꯣꯀꯥ ꯁꯨꯈꯤꯕꯒꯤ ꯄꯦꯔꯦꯟꯗꯣ ꯆꯠꯄ ꯅꯨꯡꯉꯥꯏꯇꯕꯗꯨꯏꯗ ꯇꯧꯔꯤꯔꯥ ꯈꯪꯗꯦ ꯃꯥꯏꯗꯣ
ꯑꯥ
ꯑꯗꯣꯝ ꯅꯥꯀꯟꯗꯣ ꯁꯟꯖꯦꯜꯂꯣꯝꯒꯤ ꯅꯥꯀꯟꯗꯣ ꯆꯠꯄ ꯌꯥꯗꯦꯕ
ꯑꯣ
ꯖꯣꯀꯥꯠ ꯁꯨꯒꯤꯕꯒꯤꯅꯦ ꯃꯣꯏꯅ ꯀꯩꯅꯣ ꯇꯧꯈꯤꯕꯒꯤ ꯑꯗꯨꯒꯤꯗꯨ ꯄꯤꯔꯦꯟꯗꯣ ꯂꯣꯏ ꯄꯩꯈꯠꯂꯒ ꯖꯤ ꯁꯤ ꯄꯤꯅ ꯀꯣꯛꯈꯠꯄꯩꯅꯦ ꯆꯠ ꯄ ꯌꯥꯗꯦꯕ
ꯑꯣ ꯑꯗꯨꯅ ꯑꯣꯏꯔꯝꯃꯅꯤ ꯑꯩꯅ ꯁꯟꯖꯦꯜꯂꯣꯝ ꯁꯥꯎꯀꯣꯅ ꯁꯟꯖꯦꯜꯂꯣꯝ ꯁꯥꯎꯀꯣꯅ ꯍꯥꯏꯈꯤꯕꯅꯦꯕ ꯁꯟꯖꯦꯜ ꯑꯗꯣꯝꯅ ꯁꯥꯕꯅ ꯆꯠꯊꯣꯛ ꯆꯠꯁꯤꯟꯗꯣ ꯅꯨꯡꯉꯥꯏꯗꯅ ꯑꯩꯈꯣꯏ ꯄꯨꯜꯂꯤꯗꯅ
ꯑꯥ ꯄꯨꯜꯂꯤ
ꯇꯟꯗꯗꯤ ꯏꯊꯟꯗ ꯉꯥꯏꯗꯅ
ꯑꯗꯣ ꯑꯩꯈꯣꯏꯁꯨ ꯆꯠꯄꯗꯤ ꯅꯪ ꯅꯥꯀꯟꯂꯣꯝꯗꯨꯗ ꯆꯠꯇꯣꯏ ꯑꯣꯏꯔꯝꯅꯤ ꯄꯥꯛꯂꯣꯝꯗꯨꯗꯩꯗ
ꯎꯝ
ꯑꯗꯨꯒ ꯑꯩꯒꯤ ꯄꯟ ꯊꯤꯡꯉꯦꯕꯀꯣ
ꯑꯗꯨ ꯄꯟꯗꯨꯗꯩꯗ ꯂꯥꯜꯂꯥ ꯂꯥꯜꯂꯥ ꯆꯠꯇꯥꯔꯦ
ꯑꯣ ꯑꯗꯨꯅ ꯐꯔꯦ ꯑꯗꯨꯗꯤ ꯑꯥ ꯁꯣꯃꯣꯔꯖꯤꯠꯀꯤꯁꯨ ꯊꯤꯡꯖꯤꯟꯒ꯭ꯔꯃꯤꯅ ꯀꯨꯝꯁꯤꯗꯤ ꯏꯁꯤꯡꯗꯤ ꯀꯨꯝꯃꯔꯣꯏꯌꯦ
ꯍꯥꯥ
ꯁꯣꯃꯣꯔꯖꯤꯠꯀꯤꯁꯨ ꯊꯤꯟꯖꯤꯟꯒ꯭ꯔꯕꯅꯤꯅ ꯀꯨꯝꯁꯤꯗꯤ ꯀꯨꯝꯃꯔꯣꯏꯕ ꯀꯨꯝꯕꯗꯤ
ꯎꯝ ꯀꯨꯝꯃꯔꯣꯏ ꯑꯗꯣ ꯃꯥꯒꯤ ꯊꯤꯡꯉꯦ ꯍꯥꯏꯖꯦ ꯌꯥꯝ ꯂꯥꯎ ꯑꯥ ꯀꯩꯅꯣ ꯇꯧꯋꯦ ꯐꯠꯇꯤ ꯐꯠꯂꯦ ꯑꯗꯣ ꯍꯥꯟꯅꯒꯤꯅ ꯌꯥꯝ ꯂꯥꯎꯏꯗꯅ ꯍꯟꯗꯛꯀꯤꯅ ꯈꯔ ꯈꯨꯔꯤ ꯈꯨꯕꯅꯤꯅ ꯆꯨꯡꯊꯣꯛ ꯆꯨꯡꯁꯤꯟꯕꯨꯗꯤ ꯌꯥꯕꯒꯤ ꯃꯑꯣꯡꯗ ꯊꯝꯃꯦ
ꯑꯗꯨꯅꯦ ꯈꯨꯔꯗꯤ ꯏꯁꯤꯡꯗꯣ ꯀꯨꯝꯗ꯭ꯔꯦꯗꯅ ꯍꯥꯀꯨꯝꯒꯤꯗꯨꯅ ꯄꯨꯔꯥ ꯑꯣꯔꯣꯔꯣ ꯇꯨꯔꯦꯟꯗꯧꯅ ꯑꯗꯨꯝ ꯐꯥꯠꯂꯕꯅꯤꯅ
ꯎꯝ ꯁꯣꯡꯕꯨ ꯌꯥꯝ ꯁꯣꯡꯉꯤꯅꯦꯍꯦ ꯁꯦꯡꯕꯗꯖꯨ ꯊꯕꯛ ꯑꯃ ꯑꯣꯏꯗꯧꯔꯤ
ꯎꯝ ꯑꯗꯨꯅꯦ ꯁꯣꯡꯉꯦ
ꯎꯝ ꯁꯣꯡꯉꯦꯗꯤ ꯆꯥꯠꯐꯝ ꯂꯝꯕꯦꯟꯗꯨꯕꯨꯗꯤ ꯀꯝ ꯁꯣꯡꯗꯦ ꯀꯣꯛꯑꯦꯕꯀꯣ
ꯎꯝ
ꯏꯔꯦꯟꯗꯨꯕꯨꯗꯤ ꯑꯗꯨꯒꯅꯦ ꯂꯧꯈꯣꯡ ꯃꯅꯨꯡꯗꯣ
ꯎꯝ
ꯑꯗꯨꯒꯤꯗꯨ ꯌꯥꯝ ꯁꯣꯡꯉꯦꯕ
ꯑꯗꯨꯗꯤ ꯏꯟꯕꯝ ꯁꯦꯝꯕꯗ ꯀꯝꯗꯧꯗꯣꯔꯤ
ꯈꯪꯗꯦ ꯁꯣꯡꯕꯗꯨꯗꯤ ꯍꯦꯛꯇ ꯈꯨꯟꯅꯥꯏ ꯈꯨꯁꯣꯡ ꯅꯠꯇꯦꯍꯦ ꯑꯩꯗꯤ ꯍꯟꯗꯛ ꯃꯣꯏ ꯖꯣꯀꯥꯔꯠꯇ ꯌꯧꯕꯤꯔꯗꯤꯅ ꯈꯟꯕꯅꯦ ꯑꯗꯣ ꯖꯣꯀꯥꯔꯠ ꯇꯣ ꯌꯧꯗ꯭ꯔꯦ
ꯂꯣꯏꯁꯟꯒ꯭ꯔꯦ ꯖꯣꯀꯔꯠꯗꯣ
ꯖꯣꯀꯥꯔꯠ ꯂꯣꯏꯁꯟꯈ꯭ꯔꯦ ꯃꯣꯏ ꯖꯤ ꯁꯤ ꯄꯤꯁꯨ ꯊꯧꯐꯝꯁꯨ ꯂꯩꯇ꯭ꯔꯕ ꯑꯗꯩꯗ ꯂꯧꯗꯣ ꯂꯣꯏꯅ ꯅꯩꯅꯈ꯭ꯔꯕꯅꯤꯅ ꯃꯤꯒꯤ
ꯑꯗꯨꯅꯤꯅꯦ ꯁꯦꯝꯒꯗꯕ ꯏꯐꯝꯗꯣ ꯍꯧꯖꯤꯛꯇꯒꯤ ꯁꯦꯝꯃꯗ꯭ꯔꯣ ꯍꯧꯖꯤꯛ ꯑꯦ ꯍꯧꯖꯤꯛꯅ ꯃꯐꯝ ꯆꯥꯅ ꯇꯥꯅ ꯁꯤꯟꯍꯧꯒ
ꯍꯧꯖꯤꯛ ꯏꯁꯤꯡ ꯀꯪꯉꯤꯀꯥꯟ ꯁꯦꯝꯍꯧꯗꯅ ꯍꯌꯦꯡ ꯏꯁꯤꯡ ꯆꯥꯎ ꯀꯥꯟꯗ ꯀꯃꯥꯏꯅ ꯁꯦꯝꯅꯤ ꯃꯅꯨꯡꯗꯨꯗ ꯀꯨꯝꯃꯒ ꯀꯪꯉꯤ ꯀꯥꯟꯗ ꯏꯁꯤꯡꯗꯣ ꯆꯥꯎꯗꯦꯉ ꯀꯥꯟꯗ ꯁꯦꯝꯍꯧꯒꯗꯕꯅꯦ
ꯔ ꯃꯐꯝ ꯇꯥꯅ ꯐꯖꯅ ꯁꯦꯝꯍꯧꯒꯗꯕꯅꯦꯕ ꯍꯧꯖꯤꯛꯀꯤꯗꯣ ꯊꯤꯡꯖꯕꯗꯤꯦ ꯄꯨꯡ ꯑꯗꯨꯃꯥꯏꯅ ꯂꯥꯛꯑꯔꯣꯏꯕ ꯑ ꯀꯨꯅ ꯔꯣꯡꯒꯦꯗꯤ ꯁꯦꯡꯡꯔ ꯍꯥꯏꯌꯦ
ꯑꯪ ꯄꯥꯛꯄꯤ ꯍꯣꯏ ꯅꯍꯥꯟ ꯂꯥꯛꯑꯦ ꯑꯩꯈꯣꯏ ꯂꯩꯕ ꯂꯧꯕꯣꯛꯇꯣ ꯑꯩꯈꯣꯏ ꯐꯧ ꯍꯨꯟꯕ ꯅꯨꯃꯤꯠꯇꯣ
ꯎꯝ
ꯑꯗꯨꯗꯏꯗ ꯃꯣꯏ ꯅꯨꯄꯤ ꯃꯉꯥ ꯇꯔꯨꯛ ꯂꯥꯛꯑꯦ ꯄꯥꯛꯄꯤꯅꯦ ꯑꯉꯧꯕꯤꯅꯦ
ꯎꯝ
ꯧ ꯑꯄꯨꯝꯅꯅꯦ
ꯎꯝ
ꯂꯥꯛꯑꯦ ꯑꯗꯨꯒ ꯃꯣꯏꯗꯤ ꯂꯣꯏ ꯁꯦꯝꯃꯝꯃꯤꯅꯤ ꯏꯟꯒ ꯄꯨꯊꯔꯛꯑꯒ ꯁꯦꯝꯈ꯭ꯔꯦ ꯑꯩꯈꯣꯏꯒꯤꯅ ꯁꯦꯝꯅꯤ ꯁꯦꯝꯅꯤ ꯇꯧꯔꯒ ꯁꯣꯛꯃꯟꯕꯗꯩꯗ ꯀꯨꯝꯕꯗꯣ ꯅꯨꯄꯥꯈꯩꯗꯣ ꯀꯨꯝꯕꯗꯣ ꯃꯤ ꯉ ꯂꯩꯅ ꯑꯥ ꯃꯈꯥ ꯀꯨꯝꯊ ꯀꯧꯕꯧꯅꯤ ꯍꯣꯡꯗꯦꯕ ꯃꯣꯏ ꯄꯥꯛꯄꯤꯌꯣꯏꯒꯤ ꯖꯒꯥꯗꯋꯥꯏꯗꯨꯗꯤ
ꯎꯝ
ꯑꯗꯨꯒ ꯃꯊꯛ ꯀꯩꯅꯣ ꯏꯄꯥꯛ ꯂꯩꯕꯗꯣ
ꯎꯝ
ꯏꯄꯥꯛꯂꯣꯝꯗꯒꯤ ꯂꯣꯏ ꯃꯊꯛꯀꯛ ꯈꯔ ꯐꯩꯗꯤ ꯈꯣꯡꯁꯣꯡ ꯆꯥꯗꯩ ꯁꯣ
ꯀꯃꯥꯏꯅ ꯊꯩꯖꯥꯟꯣ
ꯍꯥꯏꯕꯦ ꯑꯝꯇ ꯈꯨꯠꯁꯣꯡꯉꯝꯅꯤ ꯃꯗꯨ ꯁꯦꯝꯕꯗ ꯊꯑꯣꯡ ꯑꯣꯏꯅꯤ ꯅ ꯃꯤ ꯃꯉꯥ ꯊꯣꯛꯧꯅꯤꯒ ꯆꯪꯗꯧ ꯃꯥꯜꯂꯦ
ꯑꯩꯗꯤ ꯑꯩꯗꯤ ꯍꯪꯒꯦꯝꯕꯨ ꯂꯩꯇ꯭ꯔꯤꯌꯦ
ꯑꯩꯁꯨꯣ ꯍꯥꯡꯒꯦꯟ ꯂꯩꯇ꯭ꯔꯤꯕꯃꯤꯅꯦ ꯍꯥꯡꯒꯦꯟꯗꯣ ꯋꯥꯗꯣ ꯀꯅꯥꯗꯩꯅꯣ ꯈꯪꯗꯦꯅꯦ ꯂꯧꯈꯤꯁꯦꯕ
ꯍꯪꯒꯦ ꯂꯩꯇ꯭ꯔꯤ ꯈꯏ ꯃꯔꯨ ꯍꯦ ꯑꯗꯨꯣ ꯃꯅꯥ ꯑꯩ ꯍꯦꯁꯗ꯭ꯔꯗꯤ ꯍꯥꯟꯅ ꯆꯦꯅ ꯋꯥꯔꯤꯐꯥꯎ ꯂꯧꯅꯤ ꯂꯧꯅꯤ ꯍꯥꯏꯔꯒ ꯗꯞ ꯇꯧꯔꯝ ꯊꯣꯛꯑꯦ
ꯂꯩꯃꯝ ꯇꯥꯅ ꯋꯥꯔꯤ ꯕꯣꯠ ꯂꯧꯔꯒ ꯈꯣꯡꯅ ꯄꯨꯊꯣꯛꯄ ꯍꯥꯏꯅ ꯃꯗꯨ ꯉꯝꯃꯣꯏ
ꯔꯣꯃꯤꯇꯥꯅ ꯀꯗꯥꯏꯗꯅꯣ ꯂꯩ ꯑꯗꯨ ꯏꯕꯥꯅꯤꯒꯤ ꯑꯣꯏꯔꯁꯤ ꯀꯥꯏꯅ ꯌꯥꯝ ꯇꯧꯕꯅꯦ ꯑꯗꯨꯒ
ꯍꯝ
ꯂꯩꯌꯦꯅ ꯍꯥꯏꯔꯦ ꯁꯣꯕꯥꯏꯒꯤ ꯂꯣꯏ ꯌꯥꯝꯊꯠꯂꯦꯅ ꯑꯗꯣ ꯉꯔꯥꯡ ꯆꯠꯂꯒ ꯌꯦꯡꯉꯨꯔꯦ
ꯑꯪ
ꯋꯥ ꯄꯤꯛꯇꯨ ꯄꯤꯛꯇꯨ ꯄꯤꯛꯍꯧꯋꯦ ꯑꯗꯨꯗꯤ ꯍꯥꯡꯒꯦꯟ ꯁꯥꯕꯧ ꯌꯥꯔ
ꯎꯝ
ꯏꯟ ꯑꯆꯧꯕꯗꯗꯤ ꯍꯪꯒꯦꯟ ꯁꯥꯕ ꯌꯥꯔꯣꯏꯕꯗꯨ ꯋꯥꯗ
ꯑꯣ ꯏꯟ ꯃꯆꯥꯒꯤ ꯑꯣꯏꯗꯕ
ꯏꯟ ꯃꯆꯥꯗꯨꯁꯨ ꯈꯔ ꯅꯧꯗꯥ ꯇꯥꯔ ꯋꯥꯗꯣ ꯅꯧꯋꯦꯅꯦ ꯄꯤꯊꯣꯛ ꯄꯤꯊꯨꯞ ꯄꯤ ꯎ
ꯌꯥ ꯍ ꯑꯗꯨꯅꯅꯤꯅꯦ ꯑꯩꯁꯨ ꯍꯪꯒꯦ ꯂꯩꯇ꯭ꯔꯤꯅꯦ ꯈ꯭ꯋꯥꯏ ꯃꯔꯨ ꯑꯣꯏ ꯀꯝꯗꯧꯗꯣꯏꯅꯣ ꯈꯪꯗꯦ ꯌꯥꯝ ꯆꯁꯦ ꯐꯠꯇꯥꯏ ꯆ ꯃ ꯏ ꯑꯗꯨꯅꯦ ꯍꯪꯒꯦꯟ ꯁꯥꯅ ꯋꯥꯅꯤ ꯇꯥꯡꯈ꯭ꯔꯦ ꯀꯗꯥꯏꯗꯒꯤ ꯂꯧꯔꯨꯗꯣꯏꯅꯣ ꯈꯪꯗꯦ
ꯁꯥꯏꯈꯣꯝꯒꯤ ꯅꯣꯏꯒꯤ ꯁꯥꯏꯈꯣꯝꯒꯤ ꯒꯣꯄꯦꯟꯗꯨ ꯌꯨꯝꯊꯣꯡꯒꯤꯗꯣ ꯃꯣꯏꯒꯤ ꯂꯩ ꯀꯥꯏꯅꯗꯤ ꯍꯥꯏ ꯑꯗꫭ ꯂꯩꯕ꯭ꯔꯥ ꯂꯩꯇꯕ꯭ꯔꯥ ꯈꯪꯗ‌ꯦ
ꯕꯤꯁꯔꯨꯛꯀꯤꯁꯨ ꯂꯩ ꯍꯥꯏꯕꯅꯤ ꯌꯥꯝꯕꯤꯅꯤꯡꯉꯥꯏꯂꯩꯇꯦ ꯍꯥꯏꯕ
ꯆꯠꯂꯒ ꯑꯩꯈꯣꯏꯅ ꯌꯥꯜꯂꯣꯗꯤ ꯌꯥꯅꯤꯗ
ꯌꯥꯅꯤ ꯕꯤꯁꯣꯔꯣꯛꯀꯤꯗꯤ ꯂꯩ ꯍꯥꯏꯕꯅꯦꯕ ꯃꯣꯏ ꯃꯥꯝꯃꯥꯗꯨꯅꯥ ꯍꯥꯏꯕꯅꯦꯕ
ꯎꯝ
ꯌꯥꯜꯂꯨꯔꯥꯎꯑꯣ ꯌꯥꯥꯟꯕ ꯉꯝꯗ꯭ꯔꯦꯅ ꯍꯥꯏꯌꯦꯕ
ꯑꯗꯨ ꯌꯥꯜꯂꯨꯔꯒ ꯍꯥꯡꯒꯦꯟꯒꯤ ꯅꯥꯞꯇꯣ ꯇꯝꯃꯒ ꯀꯛꯊꯠꯂꯒ ꯑꯗꯨꯝ ꯄꯨꯔꯛꯑꯁꯨ ꯌꯥꯅꯤꯕ
ꯌꯥꯅꯤ ꯑꯗꯨꯃꯥꯏꯅꯥ
ꯎꯝ